ꯀꯩ ꯇꯧꯔꯤꯅꯣ ꯊꯥꯕ꯭ꯔꯣ ꯇꯥꯕ꯭ꯔꯣ ꯍꯜꯂꯣ ꯇꯥꯕ꯭ꯔꯣ
ꯍꯜꯂꯣ
ꯍꯜꯂꯣ ꯇꯥꯕ꯭ꯔꯣ
ꯍꯜꯂꯣ
ꯍꯜꯂꯣ
ꯍꯜꯂꯣ ꯀꯔꯤꯔꯣ ꯋꯥꯁꯨ ꯉꯥꯡꯗꯦ ꯋꯥꯉꯥꯡꯉꯣ
ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ
ꯑꯁꯤ ꯍꯟꯅꯨꯕꯤꯁꯦ ꯉꯥꯡꯗꯦ ꯀꯔꯤ ꯇꯧꯕꯒꯤꯔ ꯀꯣ ꯍꯣ ꯍꯟꯅꯨꯕꯤ
ꯇꯥꯏ ꯗꯥꯏ ꯇꯥꯗ꯭ꯔꯣ ꯇꯥꯕ꯭ꯔꯣ
ꯅꯨꯏ
ꯇꯥꯕ꯭ꯔꯣ
ꯇꯥꯕ꯭ꯔꯥ
ꯇꯥꯏꯌꯦ
ꯂꯣ ꯑꯁ ꯍꯟꯅꯨ